ꯄꯩꯈꯥꯠ ꯂꯩꯀꯣ ꯎꯝ ꯑꯦꯔꯤꯁ ꯎꯝ ꯑꯄꯥꯥꯎ ꯑꯅꯤꯔꯛ ꯀꯣꯜ ꯇꯧꯔꯛꯑꯦ ꯉꯁꯤ ꯑꯩꯅ ꯀꯣꯜ ꯄꯥꯏꯈꯠꯇꯕ
ꯎꯝ ꯈꯪꯗꯦ ꯑꯩꯕꯨꯁꯨ ꯀꯣꯜ ꯇꯧꯔꯛꯑꯦ ꯑꯩꯅ ꯄꯩꯈꯥꯠꯇꯕꯒꯤꯅꯦ ꯇꯜ ꯇꯟꯕꯒꯤ
ꯉꯔꯥꯡ ꯅꯨꯡꯗꯥꯡꯗꯣ ꯀꯣꯜ ꯇꯥꯔꯒ ꯀꯨꯏꯅ ꯄꯥꯏꯕꯤ ꯑꯩꯗꯣ ꯑꯃꯨꯛ ꯇꯥꯎꯅꯤꯡꯗꯕ ꯑꯗꯨꯒꯤꯅꯦ
ꯍꯣꯏ ꯑꯗꯨꯨꯅꯦ ꯍꯦꯛꯇ ꯑꯗꯨꯃꯥꯥꯏ ꯇꯧꯋꯦ ꯅꯍꯥꯟ ꯑꯗꯣ ꯑꯩꯉꯣꯟꯗ ꯀꯣꯜ ꯇꯧꯔꯛꯄ ꯅꯪ ꯍꯧꯖꯤꯛ ꯇꯥꯏꯝ ꯁꯄꯦ ꯇꯧꯕꯒꯤꯔꯣ ꯀꯩꯅꯣ ꯑꯪꯀꯜ ꯈꯣꯟꯅ ꯍꯧꯖꯤꯛꯀꯥꯟꯗꯤ ꯑꯪꯀꯜ ꯀꯣꯜ ꯇꯧꯔꯛꯇꯦ ꯍꯥꯏꯌꯦ ꯍꯥꯏꯅ ꯍꯥꯏꯕ ꯑꯩꯅ
ꯎꯝ
ꯑꯗꯨꯗꯤ ꯑꯩꯅ ꯐꯥꯒꯤ ꯇꯧꯔꯒ ꯃꯆꯥꯅꯨꯄꯤ ꯂꯥꯛꯄꯒꯤ ꯀꯣꯜ ꯇꯧꯕ ꯑꯣꯏꯔꯝꯃꯅꯤ ꯍꯥꯏꯅ ꯍꯥꯏꯕꯤꯕꯅꯦ ꯑꯩꯅ ꯍꯥꯏꯕ
ꯒꯥꯟꯇꯦ ꯑꯗꯨꯃꯥꯏꯅ ꯍꯥꯏꯑꯦ ꯑꯄꯥꯎꯗ ꯑꯦꯔꯤꯁ ꯅꯡ ꯎꯝ ꯑꯦꯔꯤꯁꯅ ꯍꯥꯏꯌꯦ ꯅꯪ ꯀꯣꯜꯗ ꯑꯩ ꯀꯣꯜ ꯇꯧꯔꯛꯇ꯭ꯔꯦ ꯍꯟꯗꯛꯅ ꯑꯩ ꯉꯁꯤꯗꯤ ꯏꯊꯟꯗ ꯂꯩꯔꯦꯅ ꯑꯗꯨꯝ ꯀꯣꯜ ꯇꯧꯔꯦ ꯃꯨꯏꯁꯨ ꯂꯩꯕ ꯑꯗꯨ ꯃꯇꯝꯗ ꯑꯗꯣ ꯗꯨꯏꯗꯁꯨ ꯃꯔꯛ ꯃꯔꯛꯇ ꯀꯣꯜ ꯇꯧꯕ ꯃꯥꯂꯦꯃꯥ
ꯑꯥ
ꯑꯗꯨꯒꯤ ꯗꯨꯏꯗꯣ ꯄꯥꯏꯈꯥꯠꯅꯤꯡꯗꯕꯒꯤ ꯑꯩꯁꯨ ꯄꯥꯏꯗꯦ ꯍꯥꯏꯌꯦ ꯑꯗꯨꯒ ꯑꯄꯥꯎꯅꯁꯨ ꯑꯗꯨꯃꯥꯏꯅ ꯍꯥꯏꯌꯦꯀꯣ ꯅꯪꯁꯦ ꯀꯣꯜ ꯌꯥꯝ ꯕꯤꯖꯤ ꯑꯣꯏꯌꯦꯅ ꯃꯤ ꯈꯔꯅ ꯍꯥꯏꯕ ꯃꯥꯜꯂꯦ ꯑꯗꯣ ꯅꯨꯄꯤꯕꯨ ꯑꯗꯨꯝ ꯃꯩꯇꯩꯂꯣꯟꯗ ꯋꯥꯔꯤ ꯁꯥꯏꯀꯣ ꯅꯪꯗꯤꯅ ꯃꯤꯁꯤꯡꯅ ꯑꯗꯨꯃꯥꯏꯅ ꯑꯩꯉꯣꯟꯗ ꯍꯥꯏꯌꯦꯅ ꯑꯗꯣ ꯑꯩꯒꯤ ꯏꯆꯥ ꯏꯆꯥꯁꯤꯡꯅꯤꯗꯥꯅ ꯍꯥꯏꯕ ꯃꯥꯅ ꯏꯆꯥ ꯏꯁꯨꯁꯤꯡꯕꯨ ꯀꯣꯜ ꯇꯧꯕꯅꯤ ꯍꯥꯏꯔꯒ ꯅꯪꯒꯤ ꯅꯆꯥꯅꯁꯨꯁꯤꯡꯅꯦ ꯍꯥꯏꯔꯒ ꯃꯩ ꯃꯩꯇꯩ ꯂꯣꯟꯗ ꯉꯥꯡꯉꯤꯅ ꯅꯪꯗꯤ ꯑꯅꯥꯎꯅꯦꯅ ꯑꯅꯥꯎꯅꯦ ꯀꯣ ꯀꯥꯎꯕꯣꯏꯗꯣ ꯑꯗꯨꯃꯥꯏꯅ ꯍꯥꯏꯌꯦ ꯍꯣꯏ ꯃꯥꯒꯤꯗꯣ ꯑꯩꯈꯣꯏ ꯑꯩꯈꯣꯏꯗ ꯃꯆꯥ ꯃꯁꯨꯅꯦ ꯅꯨꯡꯁꯤꯔꯒ ꯀꯣꯜꯗꯤ ꯇꯧꯎꯗꯤ ꯇꯧꯎꯕꯅꯦꯕ ꯈꯪꯉꯦ ꯑꯗꯨ ꯑꯣꯏꯔꯁꯨ ꯃꯅꯥꯛ ꯅꯛꯑꯗꯤ ꯄꯥꯏꯕ ꯇꯟꯕ ꯑꯗꯨꯏꯅꯦ
ꯃꯥꯒꯤ ꯋꯥꯉꯥꯡ ꯁꯉꯥꯡꯗꯣ ꯃꯔꯛ ꯃꯔꯛꯇ ꯍꯦꯛꯇ ꯇꯧꯕꯅꯦ ꯇꯂꯦ
ꯏꯔꯤꯇꯦꯇ ꯇꯧꯎꯋꯦꯕ ꯃꯔꯛ ꯃꯔꯛꯇ ꯑꯗꯨꯒꯤꯅꯦ ꯃꯤꯗꯤ ꯍꯣꯏ ꯌꯝꯐꯥꯌꯦ
ꯑꯥ ꯑꯍꯟ ꯑꯃ ꯑꯣꯏꯔꯒ ꯑꯍꯟ ꯑꯃꯒꯤ ꯀꯩꯅꯣꯗꯣ ꯑꯣꯏꯗꯕ ꯑꯗꯨꯒꯤ ꯇꯜꯂꯦ ꯃꯔꯛ ꯃꯔꯛ ꯗꯨꯝ ꯌꯥꯝ ꯇꯂꯦꯕ ꯑꯩ ꯀꯔꯤꯁꯨ ꯈꯟꯗꯕꯤ ꯃꯥꯕꯨ ꯃꯤꯅꯁꯨ ꯀꯔꯤ ꯀꯔꯤ ꯍꯥꯏꯔꯁꯨ ꯑꯩꯕꯨꯗꯤ ꯀꯔꯤꯁꯨ ꯇꯧꯗꯕꯅꯤꯅ ꯑꯗꯨꯝ ꯎ ꯀꯩꯅꯣ ꯇꯧꯕꯅꯦ ꯑꯗꯨꯕꯨ ꯍꯧꯖꯤꯛ ꯀꯥꯟ ꯀꯩꯅꯣꯝꯃ ꯇꯥꯕꯒꯤ ꯌꯥꯝ ꯊꯨꯀꯠꯆꯈ꯭ꯔꯦꯀꯣ ꯀꯣꯜꯁꯨ ꯇꯧꯅꯤꯡꯗꯦ ꯎ ꯁꯤꯗ ꯍꯥꯏꯕ ꯅꯨꯡꯉꯥꯏꯇꯦ
ꯑꯣ ꯑꯁ ꯑꯩꯗꯤ ꯇꯜꯂꯦꯀꯣ ꯑꯗꯨ ꯃꯥꯥꯏꯅ ꯇꯧꯔꯗꯤ ꯅꯝꯕꯔ ꯐꯥꯎ ꯁꯦꯕꯗꯤ ꯇꯥꯎꯗꯦꯗ ꯑꯩꯗꯤ ꯇꯥꯟꯕꯒꯤ
ꯎꯝ
ꯃꯤ ꯃꯤ ꯃꯆꯥ ꯃꯁꯨ ꯂꯥꯏꯕꯥꯄ ꯑꯉꯥꯡ ꯑ ꯀ꯭ꯔꯤ ꯍꯥꯏꯁꯤꯔꯥ ꯑꯍꯟꯗꯨꯕꯨ ꯌꯥꯟ ꯈꯣꯏꯗꯤ ꯍꯌꯦꯡꯄꯤꯅꯤ ꯍꯥꯏꯅ
ꯁꯨꯇꯤꯅꯤ ꯍꯥꯏ ꯀ꯭ꯔꯤꯒꯤ ꯍꯥꯏꯕ꯭ꯔꯥ
ꯈꯪꯗꯦ ꯅꯣꯏ ꯗꯨꯀꯥꯟꯗ ꯃꯤ ꯂꯥꯛꯇꯤ ꯂꯥꯛꯄ꯭ꯔꯣ
ꯑꯌꯥ ꯃꯤ ꯂꯥꯛꯃꯟꯗꯕꯁꯤꯅ ꯀꯃꯥꯏꯅ ꯇꯧꯁꯤꯔꯥ ꯈꯪꯗꯦ ꯑꯩ
ꯎꯝ ꯑꯗꯣ ꯅꯨꯡꯉꯥꯏꯗꯤ ꯅꯨꯡꯉꯥꯏꯌꯦ ꯐꯝꯕꯗꯣ ꯑꯗꯨ ꯑꯣꯏꯔꯁꯨ ꯃꯄꯨꯒꯤꯗꯣ ꯍꯜꯂꯒ ꯅꯨꯡꯁꯤꯕ
ꯑꯗꯨꯅꯦ ꯐꯝꯕꯕꯨꯗꯤ ꯑꯗꯨꯝ ꯅꯨꯡꯇꯤꯒꯤ ꯑꯗꯨꯝ ꯀ꯭ꯔꯤꯁꯨ ꯇꯧꯗꯕꯤꯗ ꯑꯗꯨꯝ ꯐꯝꯕꯅꯤꯅ
ꯑꯣ
ꯅꯨꯡꯉꯥꯏꯌꯦ ꯑꯗꯨꯕꯨ ꯃꯄꯨꯒꯤ ꯗꯃꯛꯇ ꯈꯜꯂꯒ ꯏꯀꯥꯏꯁꯨ ꯏꯀꯥꯏꯌꯦ ꯑꯩꯅ ꯐꯝꯕꯒꯤ ꯃꯤ ꯂꯥꯛꯇꯕꯒꯤꯔꯥ ꯍꯥꯏꯅ ꯈꯟꯕꯗꯣ
ꯃꯔꯛ ꯃꯔꯛꯇ ꯍꯥꯡꯉꯣꯅ ꯃꯤ ꯑꯗꯨ ꯑꯗꯨꯃꯥꯏ ꯂꯥꯛꯇꯕ꯭ꯔꯥꯅ
ꯎꯝ
ꯃꯥꯗꯤ ꯂꯥꯛꯇꯕꯅꯤꯅ ꯍꯧꯖꯤꯛꯀꯥꯟ ꯎꯝ ꯑꯥꯝ ꯗꯤ ꯑꯝ ꯗꯤꯁꯇ꯭ꯔꯤꯛ ꯑꯃꯥꯁꯨ ꯂꯥꯛ ꯇꯦꯂꯥꯁ ꯋꯤꯛꯇꯒꯤ ꯍꯧꯔꯒ
ꯎꯝ
ꯄꯣꯠ ꯌꯣꯟꯗꯕꯅꯤꯅ ꯑꯁ ꯈꯪꯗ꯭ꯔꯦ ꯉꯔꯥꯡ ꯅꯍꯥꯟꯗꯨꯔꯥꯏ ꯒ꯭ꯔꯦ ꯌꯣꯟꯅꯛꯄꯥ ꯂꯧꯔꯒ ꯌꯣꯜꯂꯣ ꯍꯥꯏꯌꯦꯕ ꯋꯥꯟ ꯂꯤꯇꯔꯗ ꯋꯥꯁꯤꯁ ꯋꯥꯟ ꯍꯟꯗ꯭ꯔꯦꯠ ꯋꯥꯟ ꯍꯟꯗ꯭ꯔꯦꯠ ꯌꯣꯟ ꯌꯣꯜꯂꯛꯄꯗꯨꯒꯤ ꯋꯥꯟ ꯋꯥꯟ ꯐꯤꯐꯇꯤꯗ ꯌꯣꯟꯅꯤꯡꯉꯥꯏ ꯂꯧꯑꯣ ꯍꯥꯏꯅ ꯑꯗꯨꯨꯁꯨ ꯂꯥꯎꯕꯤꯈ꯭ꯔꯦ ꯄꯩꯁꯥ ꯂꯩꯥꯏꯕꯤꯗꯨꯁꯨ ꯑꯗꯨꯝ
ꯑꯗꯨꯝ ꯍꯣꯡꯉꯤꯅ ꯋꯥꯟ ꯂꯤꯇꯔꯗ ꯍꯟꯗ꯭ꯔꯦꯗꯤ
ꯎꯝ ꯌꯥꯏ
ꯌꯥꯝ ꯇꯥꯡꯉꯦ
ꯍꯧꯕ꯭ꯔꯥ ꯀꯃꯥꯏꯅ ꯇꯧꯕ꯭ꯔꯥ ꯈꯪꯗꯦ ꯅꯍꯥꯟ ꯄꯨꯔꯛꯑꯦ ꯑꯩꯈꯣꯏ ꯏꯆꯦꯈꯣꯏꯁꯨ ꯂꯧꯔꯒ ꯏꯗꯨꯕꯣ ꯈꯪ ꯈꯪꯗꯦ ꯑꯩꯗꯤ ꯇꯦꯁ ꯇꯥꯎꯗꯦ
ꯅꯍꯥꯟ ꯑꯈꯣꯏ ꯑꯁꯤ ꯏꯝꯐꯥꯜꯗ ꯏꯃꯥꯟꯅꯕꯤꯅ ꯎꯝ ꯄꯨꯔꯥꯛꯄꯗꯤ ꯌꯥꯝ ꯊꯨꯝꯕ ꯖꯥꯠꯇꯣ ꯑꯣ ꯎꯝ ꯁ꯭ꯋꯤꯠ ꯑꯣꯏꯕꯗꯣ ꯑꯗꯣ ꯌꯥꯝ
ꯅꯨꯄꯤ ꯑꯩꯅꯅ ꯌꯣꯜꯂꯛꯄ ꯅꯨꯄꯤꯗ ꯍꯤꯗꯥꯛ ꯍꯥꯞꯇꯕ ꯂꯩꯕ꯭ꯔꯥ ꯍꯥꯏꯅ ꯍꯥꯏꯕ ꯑꯩꯅ ꯑꯁ ꯍꯤꯗꯥꯛ ꯍꯥꯞꯇꯕ ꯗꯤ ꯁꯦꯝꯕ ꯉꯝꯃꯣꯏ ꯃꯅ ꯃꯅꯝ ꯊꯣꯛꯅꯤꯡꯉꯥꯏꯅꯤ ꯍꯥꯏꯅ ꯊꯥ ꯊꯥ ꯍꯥꯞꯀꯅꯤ ꯑꯗꯨꯗꯤ ꯉꯝꯃꯣꯏ ꯍꯥꯏꯅ ꯍꯥꯏꯕ ꯑꯩꯅꯗꯤ ꯍꯤꯗꯥꯛ ꯍꯥꯞꯇꯕꯗꯣ ꯄꯥꯝꯕ ꯁꯤꯗꯤ ꯍꯤꯗꯥꯛ ꯍꯥꯞꯄꯅꯤꯅ
ꯑꯣ ꯍꯣꯏ ꯑꯥ ꯃꯍꯤ ꯗ
ꯎꯝ
ꯎꯝ
ꯍꯥꯎꯕ꯭ꯔꯥ ꯍꯥꯎꯇꯕ꯭ꯔꯣ ꯅꯨꯡꯊꯤꯟꯗ ꯆꯨꯕ ꯃꯥꯜꯂꯦ
ꯑꯣ ꯑꯁ ꯑꯈꯣꯏꯗꯤ ꯉꯁꯤ ꯃꯦꯡꯒꯣ ꯍꯦꯛ ꯍꯩꯩꯅꯧ ꯍꯦꯛꯄ ꯆꯠꯄꯗꯣ
ꯎꯝ
ꯆꯥꯔꯒ ꯂꯥꯛꯄꯅꯦ ꯑꯈꯣꯏ ꯑꯁꯤꯗꯁꯨ ꯌꯥꯝ ꯄꯨꯔꯛꯑꯦ ꯍꯣꯏ
ꯐꯩꯌꯦꯅ
ꯁꯤꯗꯁꯨ ꯌꯥꯝ ꯄꯨꯔꯛꯑꯒ ꯏꯃꯥꯟꯅꯕꯤ ꯃꯤ ꯎꯝ ꯃꯤ ꯑꯍꯨꯝ ꯆꯥꯔꯦ ꯑꯍꯨꯝ ꯃꯔꯤ ꯃꯉꯥ ꯈꯤꯇꯪ ꯈꯤꯇꯪ ꯑꯣꯏꯔꯁ ꯆꯥꯕ ꯐꯪꯈꯤꯝꯅꯦ ꯎꯝ ꯑꯩꯈꯣꯏꯗꯣ ꯄ꯭ꯂꯥꯁꯇꯤꯛꯇ ꯈꯔ ꯍꯥꯞꯄꯒ ꯍꯌꯦꯡ ꯆꯥꯅꯤꯡꯉꯥꯏꯅ ꯀꯣꯟꯅꯥꯔꯗ ꯊꯝꯕ ꯑꯗꯣ ꯃꯣꯏꯗꯣ ꯌꯥꯝ ꯂꯛ ꯈ꯭ꯔꯦꯕ ꯑꯗꯨꯒꯤ ꯑꯩꯈꯣꯏ ꯃꯄꯥꯟꯗ ꯊꯝꯕꯗꯣ ꯌꯥꯝꯗꯕ ꯑꯗꯨ ꯃꯅꯨꯡꯗ ꯍꯥꯞꯄꯗꯣ ꯊꯣꯛꯄ ꯏꯀꯥꯏꯕ ꯑꯩꯗꯣ
ꯎꯝ
ꯏꯀꯥꯏꯕ ꯍꯥꯏꯗꯤ ꯀꯔꯤ ꯍꯥꯏꯁꯤꯔꯥ ꯎꯝ ꯒ꯭ꯌꯥꯟ ꯇꯥꯏꯅ ꯅꯪꯁꯨ ꯃꯅꯨꯡꯗ ꯈꯔ ꯆꯨꯝꯔꯒ ꯄꯤꯗꯤ ꯄꯤꯅꯤꯡꯕ
ꯑꯥ ꯑꯥ ꯍꯣ ꯍꯣꯏ
ꯑꯗꯨꯒꯤ ꯄꯤꯔꯦ ꯄꯤꯗꯤ ꯄꯤꯅꯤꯡꯅꯦ ꯑꯗꯣ ꯌꯦꯡꯕꯁꯨ ꯅꯨꯡꯉꯥꯏ ꯑꯦ ꯀꯥꯏꯁꯨ ꯏꯀꯥꯏꯕꯗꯨꯏ
ꯎꯝ
ꯑꯁ ꯑꯩꯒꯤ ꯈꯣꯖꯤꯟ ꯌꯥꯝ ꯐꯖꯕ ꯋꯥꯅꯤꯗ ꯉꯁꯤ
ꯂꯤꯁ ꯍꯥꯞꯄꯒꯤ ꯑꯩꯒꯤ ꯈꯨꯖꯤꯟꯗꯣ ꯌꯥꯝ ꯁꯥꯡꯈ꯭ꯔꯦꯕ
ꯀꯔꯤ ꯀꯂꯔ ꯍꯥꯞꯄꯒꯤꯔꯥ
ꯎꯝ ꯕ꯭ꯔꯥꯎꯟꯁꯨ ꯅꯠꯇꯦ ꯑꯦ ꯍꯥꯏꯕ ꯍꯥꯏꯕ ꯍꯩ ꯇꯦꯗ
ꯅꯦꯟꯄꯨꯂꯤꯁ ꯀꯂꯔ ꯑꯃ ꯃꯦꯔꯨꯟꯒꯤ ꯃꯦꯔꯨꯟ ꯀꯂꯔ ꯑꯃꯗ ꯐꯖꯕ ꯑꯃ ꯂꯩꯕꯅꯦ
ꯑꯣ ꯑꯁ ꯑꯩꯈꯣꯏꯗꯤ ꯄꯥꯛ ꯍꯥꯞꯇꯦꯗ ꯂꯥꯏꯕꯒꯤ ꯑꯗꯨꯝ ꯇꯧꯕꯅꯦ
ꯎꯝ ꯏꯃꯥ ꯏꯃꯥ ꯍꯣꯏ ꯀꯔꯤ ꯍꯥꯏꯕ꯭ꯔꯥ ꯑ ꯏꯃꯥꯅꯕꯤ ꯃꯥꯒꯤ ꯂꯩꯕꯅꯦꯕ ꯑꯗꯣ ꯗꯨꯇ ꯑ ꯃꯥꯅ ꯍꯦꯛꯇ ꯀꯩꯅꯣ ꯇꯧꯕ ꯀꯥꯟꯗꯣ ꯐꯖꯩꯌꯦ ꯍꯥꯏꯅ ꯌꯦꯡꯕꯤꯕ ꯀꯂꯥꯔꯗꯣ ꯗꯤꯞ ꯑꯣꯏꯔꯒ
ꯐꯣꯟ ꯐꯥꯎ ꯐꯨꯜ ꯊꯝꯗꯦꯗ ꯍꯟꯗꯛꯁꯦ ꯐꯨ ꯇꯁꯠ ꯇꯥꯎꯅꯤꯡꯉꯥꯏ ꯁꯥꯡꯗ꯭ꯔꯦ
ꯑꯁꯦꯡꯕꯅꯦ ꯅꯨꯡꯗꯥꯡ ꯅꯨꯡꯗꯥꯡꯗ ꯈꯛꯇꯅꯦ
ꯎꯝ ꯐꯣꯟ ꯄꯥꯏꯗ꯭ꯔꯁꯨ ꯂꯥꯏꯕ ꯅꯨꯡꯉꯥꯏ ꯇꯦ ꯄꯥꯏꯔꯁꯨ ꯑꯗꯨꯝ ꯕꯣꯔꯤꯡ ꯆꯨꯑꯦ
ꯎꯝ ꯌꯦꯡꯅꯤꯉꯥꯏꯁꯨꯂꯥꯏꯇꯦ
ꯎꯝ ꯗ꯭ꯔꯃꯥꯁꯨ ꯌꯦꯡꯗꯕꯅꯤꯅ ꯍꯟꯗꯛꯇꯤ ꯑꯁꯤ ꯏꯀ꯭ꯋꯥꯂꯤ ꯃꯃꯥꯁꯨ ꯀꯣꯜ ꯇꯧꯒꯦ ꯍꯥꯏꯔꯒ ꯇꯧꯔꯛ
ꯁꯨꯛꯇꯧ ꯇꯧꯔꯛꯇꯦ
ꯑꯁ ꯃꯣꯏꯗꯣ ꯑꯉꯥꯡ ꯂꯥꯏꯕꯒꯤ ꯈꯔꯗꯤ ꯕꯤꯖꯤ ꯑꯣꯏꯗꯤ ꯑꯣꯏꯕ ꯃꯥꯜꯂꯦ
ꯎꯝ
ꯑꯉꯥꯡ ꯂꯩꯕꯅꯤꯅ ꯃꯤꯗꯤ ꯃꯤꯒꯤ ꯌꯨꯝꯗ ꯂꯥꯏꯔꯒ ꯑꯗꯨꯝ ꯀꯣꯜ ꯇꯧꯔꯁꯨ ꯅꯨꯡꯉꯥꯏꯇꯦꯅ ꯋꯥꯔꯤꯒꯨꯝꯕ ꯁꯥꯔꯗꯤ ꯑꯩꯈꯣꯏ ꯑꯩꯈꯣꯏꯗꯁꯨ ꯑꯩꯈꯣꯏꯒꯤ ꯃꯤ ꯑꯩꯈꯣꯏꯒꯤ ꯃꯥꯎꯅ ꯑꯗꯨꯃꯥꯏꯅ ꯇꯧꯔꯗꯤ ꯄꯥꯝꯃꯔꯣꯏꯗ ꯍꯣꯏꯁꯦ
ꯑ ꯉꯔꯥꯡꯁꯨ ꯇꯦꯛꯁ ꯊꯔꯛꯑꯦ ꯑꯥꯏꯔꯤꯁ ꯍꯥꯏꯅ ꯑꯗꯣ ꯑꯩꯅ ꯀꯣꯜ ꯇꯧꯅꯤꯡꯉꯗꯤ ꯇꯧꯔꯛꯑꯣ ꯀꯔꯤꯁꯨ ꯀꯥꯏꯗꯦ ꯑꯗꯨꯝ ꯑꯩꯗꯤ ꯑꯗꯨꯝ ꯐ꯭ꯔꯤꯗ ꯂꯩꯕꯅꯦ ꯍꯥꯏ ꯍꯥꯏꯅꯥ ꯇꯦꯛꯁ ꯊꯥꯕꯤꯕ ꯉꯍꯥꯛ ꯂꯩꯔꯒ ꯇꯧꯔꯛꯀꯦꯀꯣ ꯍꯥꯏꯔꯒ ꯇꯧꯔꯛꯇꯦ
ꯑꯩꯉꯣꯟꯗꯁꯨ ꯑꯗꯨꯃꯥꯏ ꯇꯧꯋꯦ
ꯎꯝ
ꯈꯪꯗ꯭ꯔꯦ ꯒꯤ ꯄꯩꯁꯥꯗꯣ ꯍꯥꯟꯅ ꯄꯤꯊꯣꯛꯈ꯭ꯔꯁꯤꯔ ꯈꯟꯕꯅꯦ ꯃꯤꯒꯤ ꯄꯥꯎ ꯐꯣꯡꯕꯗꯣ ꯑꯁ ꯌꯥꯝ ꯋꯥꯏꯑꯦ
ꯋꯥꯈꯜ ꯌꯥꯝ ꯋꯥꯔꯒ ꯂꯩꯌ
ꯅꯪꯗꯤ ꯂꯤꯁꯤꯡ ꯑꯅꯤ ꯈꯛꯇꯅꯦ ꯑꯁ ꯑꯩꯗꯤ ꯇꯔꯥ ꯇꯔꯥ ꯗꯒꯤ ꯍꯦꯜꯂ ꯀꯨꯟꯗ ꯀꯨꯟ ꯀꯨꯟꯃꯛ ꯄꯨꯔꯒ ꯂꯩꯕꯅꯦ ꯀꯔꯤꯅꯣ
ꯇꯧꯋꯦꯅ ꯑꯩꯈꯣꯏꯗꯤ ꯊꯕꯛ ꯇꯧꯕ ꯇꯧꯗꯕꯅꯤꯅ ꯋꯥꯈꯜ ꯋꯥꯔꯦ ꯏꯁ ꯏꯃꯥꯁꯨ ꯇꯃꯦꯡꯂꯣꯡꯗ ꯗꯨꯀꯥꯟ ꯐꯝꯕ ꯅꯨꯡꯉꯥꯏꯃꯟꯗꯕꯒꯤ ꯁꯤꯗ ꯂꯥꯛꯑꯒ ꯊꯕꯛ ꯁꯨꯈ꯭ꯔꯁꯤꯔ ꯈꯟꯕꯅꯦꯅꯀꯣ ꯇꯧꯔꯛꯑꯦ ꯄꯩꯁꯥ ꯅꯤꯕꯁꯨ ꯏꯀꯥꯏꯒ꯭ꯔꯦ
ꯎꯝ
ꯃꯤ ꯀꯁꯇꯃꯥꯔ ꯂꯥꯛꯇꯦ ꯍꯥꯏꯌꯦ ꯍꯟꯗꯛ ꯑ ꯎꯝ ꯃꯇꯝꯁꯨ ꯅꯠ ꯇꯕꯅꯤꯅ ꯑꯩꯈꯣꯏꯗꯤ ꯁꯤ ꯁꯤꯖꯟ ꯁꯤꯖꯟ ꯆꯠꯂꯦꯅ ꯑꯣꯛꯇꯣꯕꯥ ꯑꯣꯛꯇꯣꯕꯥ ꯊꯣꯛꯈ꯭ꯔꯗꯤ ꯄꯣꯠꯇꯣ ꯌꯣꯟꯕ ꯅꯨꯡꯉꯥꯏꯒ꯭ꯔꯅꯤ ꯖꯟꯅꯋꯥꯔꯤ ꯐꯦꯕꯋꯥꯔꯤ ꯐꯥꯎꯗꯤ ꯃꯥꯔꯆ ꯑꯦꯄ꯭ꯔꯤꯜ ꯃꯦ ꯖꯨꯟ ꯖꯨꯂꯥꯏꯒ ꯁꯦꯞꯇꯦꯝꯕꯔ ꯇꯔꯦꯠꯒꯨꯝꯕꯗꯤ ꯑꯁ ꯅꯨꯡꯉꯥꯏꯇꯕꯅꯦ ꯑꯗꯨꯒꯤ ꯉꯩ ꯄꯩꯁꯥ ꯂꯩ ꯂꯩꯇꯦ ꯍꯥꯏꯕ ꯍꯥꯏꯕꯗꯣ ꯈꯪꯅ ꯈꯪꯉꯒ ꯄꯩꯁꯥ ꯄꯩꯁꯥ ꯅꯤꯕꯁꯨ ꯑꯃꯨꯛ ꯇꯟꯕ ꯑꯗꯨꯒꯤꯅꯦ
ꯎꯝ
ꯏꯀꯥꯏꯁꯨ ꯏꯀꯥꯏꯌꯦ ꯅꯪ ꯊꯕꯥꯛ ꯇꯧꯔꯕ꯭ꯔꯣ ꯏꯇꯥꯡ ꯑꯣꯏꯔꯁꯨ ꯇꯥꯑꯣ ꯅꯥꯅ ꯍꯥꯏꯕꯅꯦ ꯑꯗꯣ ꯀꯣꯜꯗꯣ ꯑꯩꯅ ꯇꯧꯅꯤꯡꯗꯕ
ꯍꯝ
ꯄꯨꯂꯝꯇꯥꯏꯝ ꯑꯣꯏꯅ ꯃꯣꯔꯅꯤꯡ ꯃꯣꯔꯅꯤꯡꯒꯤ ꯊꯕꯛ ꯈꯛꯇ ꯇꯧꯁꯤꯔꯥꯅ
ꯂꯩꯕꯗꯤ ꯑꯗꯨꯝ ꯇꯥꯏꯝ ꯄꯥꯁꯀꯤ ꯑꯗꯨꯝ ꯇꯧꯕ ꯌꯥꯏꯌꯦꯅ
ꯎꯝ ꯈꯪꯗ꯭ꯔꯦ ꯀꯃꯥꯏꯅ ꯇꯧꯁꯤꯔꯥ ꯒ꯭ꯌꯥꯟ ꯇꯥꯗ꯭ꯔꯦ ꯑꯈꯣꯏꯒꯤꯁꯦ
ꯗꯤꯄꯦꯟ ꯇꯧꯅꯤꯡꯉꯥꯏꯁꯨ ꯇꯟ ꯇꯟꯕ ꯍꯧꯈ꯭ꯔꯦ ꯑꯁꯦꯡꯕ
ꯀꯣꯂꯦꯖꯁꯨ ꯀꯥꯕ ꯅꯠꯇꯦ ꯑꯗꯨꯒꯤ
ꯐ꯭ꯔꯤꯗ ꯂꯩꯔꯒ ꯆꯥꯕ ꯊꯣꯛꯄꯗꯨꯗꯤ ꯇꯟꯈ꯭ꯔꯕꯅꯤ
ꯎꯝ ꯑꯗꯨꯅꯦ ꯄꯩꯁꯥꯅꯤꯕꯁꯨ ꯏꯀꯥꯏꯕ ꯍꯧꯈ꯭ꯔꯦ ꯅꯠꯇꯦ
ꯎꯝ
ꯅꯣꯏꯒꯤ ꯗꯨꯀꯥꯟ ꯎꯝ ꯅꯣꯏ ꯗꯨ ꯀꯥꯟ ꯐꯥꯝꯕꯒꯤ ꯃꯇꯝꯁꯨ ꯅꯨꯡꯉꯥꯏꯇꯦꯍꯦ ꯌꯥꯝ ꯊꯦꯡꯉꯦ
ꯍꯣꯏ ꯊꯦꯡ
ꯀꯣꯡ ꯕꯣꯔꯣꯒꯨꯝꯕꯗ ꯃꯤ ꯂꯥꯛꯄ꯭ꯔꯥꯅꯦ
ꯑꯁ ꯃꯤ ꯂꯥꯛꯇꯦ ꯂꯥꯛꯄꯕꯨꯗꯤ ꯑꯗꯨꯕꯨ ꯃꯤ ꯑꯗꯨꯝ ꯐꯝꯅꯩꯌ ꯐꯝꯐꯝꯅꯩꯌꯦꯕ
ꯑꯣ ꯑꯣ ꯑꯗꯨꯒꯤ ꯑꯣꯏꯔꯝꯅꯤ ꯑꯗꯨꯗꯤ
ꯃꯤꯗꯤ ꯈꯔꯗꯤ ꯀꯩꯅꯣ ꯑꯗꯨꯝ ꯑꯩ ꯊꯕꯛ ꯂꯣꯏꯔꯒ ꯊꯣꯛꯑꯗꯤ ꯑꯗꯨꯝ ꯐꯝꯔꯝꯒꯅꯦꯕ ꯄꯨꯡ ꯑꯅꯤ ꯄꯨꯡ ꯑꯃ ꯑꯅꯤ ꯐꯥꯎꯗꯨꯝ ꯐꯝꯒꯅꯤ